ꯑ
ꯇꯥꯕ꯭ꯔꯣ
ꯑꯣ ꯇꯥꯏꯌꯦ ꯅꯣꯏ ꯂꯩꯐꯝꯁꯦ ꯅꯣꯏ ꯂꯩꯐꯝꯁꯦ ꯅꯦꯋꯥꯛ ꯅꯨꯡꯉꯥꯏꯇꯕ ꯑꯃ ꯇꯧꯋꯦ ꯍꯥꯏꯗ
ꯍꯣꯏ ꯅꯨꯡꯉꯥꯏꯇꯦ ꯌꯥꯝꯅ
ꯀꯣꯜꯒ ꯇꯧꯔꯑꯗꯤ ꯐꯔꯛ ꯇꯥꯟꯅꯒꯗꯧꯕ ꯃꯥꯜꯂꯦꯗ
ꯄꯥꯈꯪ ꯄꯥꯈꯪ ꯀꯣꯜ ꯇꯧꯒꯅꯤ ꯍꯥꯏꯔꯗꯤ ꯁꯤꯗ ꯑꯩꯈꯣꯏ ꯌꯨꯝ ꯑꯅꯤ ꯑꯃ ꯖꯤꯌꯣꯒꯤꯔ ꯑꯃꯥ ꯑꯗꯨ ꯂꯩꯇ꯭ꯔꯕꯅꯤꯅ ꯍꯧꯖꯤꯛꯇꯤ ꯍꯧꯖꯤꯛ ꯍꯣꯏ ꯍꯧꯖꯤꯛ ꯍꯧꯖꯤꯛꯀꯤ ꯑꯣꯏꯅꯗꯤ ꯄꯥꯈꯪꯁꯨ ꯐꯪꯗ꯭ꯔꯕ ꯕꯅꯤꯅ ꯑꯗꯨꯝ ꯂꯩꯈꯤꯒꯦ
ꯅꯪ ꯅꯪꯗꯨ ꯀꯅꯥꯒꯤ ꯃ ꯃꯆꯥꯔ ꯍꯥꯏꯗꯤ ꯃꯁꯛ ꯃꯁꯛ
ꯑꯩꯈꯣꯏ ꯈꯨꯟ ꯃꯤ ꯅꯪ ꯈꯪꯕ꯭ꯔꯣ
ꯅꯣꯏ ꯈꯨꯟ ꯃꯤ ꯈꯪꯉꯦ ꯈꯔ ꯈꯪꯉꯦ
ꯑꯗꯨ ꯑꯁ ꯀꯅꯥꯈꯣꯏ ꯈꯪꯕ꯭ꯔꯣ ꯅꯪ
ꯅꯆꯦ ꯈꯣꯏ ꯏꯌꯥꯝꯕ ꯈꯣꯏ ꯂꯩ ꯂꯩꯇꯕ꯭ꯔ
ꯏꯌꯥꯝꯕꯗꯤ ꯂꯩꯔꯦ ꯑꯗꯨ ꯈꯪꯂꯣꯏꯗꯧ ꯃꯜꯂꯣ ꯁꯩꯉꯝ
ꯁꯥꯏꯒꯝ
ꯎꯝ
ꯃꯃꯤꯡꯗꯤ ꯆꯥꯈ꯭ꯔ ꯑꯗꯨ ꯐꯖꯅ ꯈꯪꯗꯩ ꯅꯪ ꯨꯍꯣꯡꯅꯦꯀꯣ ꯨꯍꯣꯡꯁꯦ ꯑꯕꯤꯌꯥꯈꯣꯏ ꯏꯃꯨꯡ ꯑꯣꯏꯕ꯭ꯔꯥ
ꯎꯝ ꯑꯣꯏꯕꯨꯗꯤ ꯑꯣꯏꯗꯦ ꯑꯗꯨꯏꯁꯨ ꯑꯁ ꯑꯗꯨꯈꯣꯏ ꯏꯃꯨꯡꯃꯛꯇꯤ ꯅꯠꯇꯕꯅꯦ ꯍꯣꯏ ꯑꯣꯏꯗꯤ ꯁꯥꯒꯩꯅꯤꯅꯒꯣ ꯑꯗꯨꯝ
ꯑ ꯎꯝ ꯑꯝ ꯑꯗꯨ ꯍꯥꯏꯔꯣꯅꯤꯅ ꯃꯥꯅ ꯄꯥꯝꯃꯤꯡꯗꯣ ꯑꯩ ꯈꯪꯕ ꯌꯦꯡꯦ ꯌꯦ
ꯔꯤꯟ ꯍꯣꯏ ꯏꯃꯥꯅ ꯑ ꯇꯥꯟ ꯆ ꯈ ꯐꯥꯏ
ꯍꯥꯥ
ꯆꯣꯡꯀꯠ
ꯑꯣ ꯇ ꯃꯁ ꯎꯔꯗꯤ ꯈꯦꯕꯣ ꯅꯤꯡꯁꯤꯡꯕ ꯉꯝꯅꯤ ꯈꯣꯡꯒꯥꯡꯒꯤ ꯃꯤ ꯈꯔꯕꯨꯗꯤ ꯈꯪꯉꯦꯕ
ꯈꯨꯟꯗ ꯀꯩꯅꯣꯃꯗꯣ
ꯎꯝ
ꯌꯨꯠꯁꯀꯤꯇ꯭ꯔꯤꯗꯣ
ꯎꯝ
ꯁꯤꯦꯁꯕꯤꯁꯦ ꯒꯤꯦ
ꯎꯝ
ꯄꯠꯇꯤꯡꯂꯦꯟ ꯑꯗꯨꯒꯤ ꯅꯨꯄꯤꯗꯣ
ꯐꯉꯦ
ꯑꯗꯨꯒꯤ ꯃꯆꯦꯒꯤ ꯃꯆꯥꯅꯦꯕ
ꯃꯆꯦ ꯃꯆꯥ ꯁꯤꯦꯁ ꯄ ꯑꯩꯈꯣꯏ ꯈꯨꯟꯒꯤ ꯁꯦꯁ ꯄ ꯁꯤꯒꯤ ꯑꯗꯨꯠ ꯁꯦꯒꯦꯗꯤ ꯑꯁꯤ ꯑꯇꯤꯡꯡꯂꯦꯟꯒꯤ
ꯎꯝ ꯃꯥꯅꯤ ꯅꯨꯄꯤꯒꯤ ꯃꯆꯦꯒꯤ ꯃꯆꯥꯛ
ꯑꯦ ꯑꯣꯍꯣ ꯑꯗꯨ ꯑꯣꯏꯕ꯭ꯔꯥ ꯑ
ꯍꯣꯏ
ꯑꯥ ꯑꯣ ꯑꯗꯨ ꯑꯣꯏꯔꯗꯤ ꯑꯗꯨ ꯅ ꯃꯥꯎꯈꯣꯏꯁꯦ ꯑꯩꯈꯣꯏ ꯏꯃꯨꯡ ꯊꯣꯏꯅꯦ
ꯎꯝ
ꯔꯥꯡꯁꯥꯏ ꯑꯣꯏꯔꯝꯒꯅꯤꯅ ꯅꯃ ꯔꯥꯡꯁꯥꯏꯅꯤꯀꯣ ꯎꯝ ꯑꯗꯨ ꯑꯩꯈꯣꯏ ꯏꯃꯨꯡꯗ ꯑꯩꯒꯤ ꯕꯣꯛꯇꯣꯔꯥꯡꯁꯥꯏꯅꯦꯕ
ꯎꯝ ꯑꯥ
ꯎꯝ
ꯑꯗꯨꯗꯤ ꯏꯃꯨꯡ ꯑꯣꯏꯔꯝꯒꯅꯤ ꯃꯣꯏ ꯅꯪꯁꯥꯏꯗꯤ ꯌꯥꯝ ꯆꯥꯎꯕꯁꯨ ꯅꯠꯇꯦ
ꯎ ꯏꯁꯃꯣꯜ ꯐꯦꯃꯤꯂꯤꯅꯦ ꯏꯁꯃꯣꯜ ꯐꯦꯃꯤꯂꯤꯅꯦ ꯑꯗꯨꯗꯤ ꯍꯧꯖꯤꯛ ꯑꯗꯨꯗ ꯅꯣꯏ ꯄꯔꯣꯁꯥ ꯀꯁꯥꯏ ꯍꯥꯎꯕꯤ ꯅꯨ ꯤꯗ ꯃꯒꯤ ꯃꯕꯣꯛꯁꯨ ꯑꯩꯈꯣꯏ ꯑꯗꯨꯝ ꯏꯃꯨꯡ ꯊꯣꯏꯗꯅꯀꯣ ꯑꯗꯨꯒꯤ
ꯁꯤ ꯃꯕꯣꯛ ꯇꯨ ꯎꯝ ꯏꯃꯥꯒꯤ ꯃꯄꯥꯒ ꯄꯣꯛꯃꯤꯟꯅꯕ
ꯑꯣ ꯍꯣ ꯍꯣ ꯍꯣꯏ ꯑꯗꯨꯅꯦ ꯃꯗꯨꯒꯤ ꯍꯦꯛꯇ ꯑꯩꯉꯣꯟꯗ ꯂꯥꯛꯇꯦ ꯂꯥꯛꯇꯦꯅ ꯍꯦꯛꯇ ꯉꯥꯎ ꯑꯩꯅ ꯂꯥꯛꯄ ꯃꯇꯝ ꯃꯇꯝꯗꯤ ꯍꯅꯨꯕꯤꯗꯨꯣ ꯂꯩꯔꯝꯗꯕ ꯇꯖ ꯑꯗꯨꯗꯨꯒꯤ ꯍꯦꯛ ꯃꯄꯥꯟꯅ ꯍꯦꯛꯇ ꯃꯥꯅ ꯃꯄꯥꯥꯟꯅ ꯍꯥꯏꯕꯅꯦ ꯑꯅꯕꯤ ꯂꯩꯕ ꯃꯇꯝꯗ ꯑꯗꯨꯟꯕꯤ ꯂꯩꯕ ꯃꯇꯝꯗꯁꯨ ꯂꯥꯛꯑꯣ ꯀꯣꯟꯗꯩ ꯃꯤꯁꯛ ꯎꯗ꯭ꯔꯗꯤ ꯃꯥ ꯌꯥꯝ ꯁꯥꯎꯕꯅꯦ ꯑꯦ
ꯎꯝ ꯃꯥꯗꯤ ꯃꯤ ꯎꯔꯗꯤ ꯑꯗꯨꯝ ꯀꯝ ꯀꯟꯕꯅꯤꯅ
ꯎꯝ ꯀꯔꯤ ꯊꯕꯛ ꯇꯧꯔꯕꯣ ꯅꯪꯗꯤ ꯑꯗꯨꯗ
ꯑꯩꯈꯣꯏꯁꯦ ꯀꯝꯄ꯭ꯌꯨꯇꯔ ꯐ ꯌꯥꯎꯕꯅꯦꯕꯁꯨ ꯇꯦꯇꯩ
ꯑꯍꯣ ꯀꯝꯄ꯭ꯌꯨꯇꯔ ꯀ꯭ꯂꯥꯁ ꯌꯥꯎꯕꯀꯣ ꯎꯝ ꯀꯝꯄ꯭ꯌꯨꯇꯔ ꯀ꯭ꯂꯥꯁ ꯌꯥꯎꯔꯗꯤ ꯀꯔꯤ ꯀꯔꯤ ꯇꯧꯒꯗꯧꯕ ꯀꯝꯄ꯭ꯌꯨꯇꯔ ꯀ꯭ꯂꯥꯁ ꯂꯣꯏꯔꯗꯤ ꯅꯕꯥꯅꯤ ꯑꯃ꯭ꯔꯛ ꯍꯥꯏꯥꯏꯔꯣꯅꯦ ꯌꯦꯡꯈꯤꯅꯦ ꯅꯅꯤ ꯑꯦꯝ ꯑꯦ ꯂꯦꯇ ꯂꯣꯟꯅ ꯊꯝꯃꯗꯨ
ꯑꯁ ꯈꯪꯗꯦꯅꯦꯍꯦ ꯀꯨꯗꯤꯤ ꯇꯧꯁꯤꯦꯔꯥ ꯑꯩꯈꯣꯏꯗꯤ ꯅꯨꯄꯥ ꯂꯩꯔꯗꯤ ꯌꯨꯝ ꯥꯡ ꯌꯥꯦꯕꯅꯦ ꯂꯥꯏꯔꯤ ꯇꯝꯅꯤꯡ ꯇꯄ ꯃꯤ ꯉ ꯑꯗꯨ ꯈ
ꯌꯥ ꯍꯔꯗꯋꯥꯏ ꯈ ꯀꯣꯅꯦ
ꯏꯄꯥꯅꯒ ꯇꯥꯔꯗꯤ ꯍꯥꯠꯈ꯭ꯔꯅꯤ ꯑꯩ ꯉꯥꯡꯕ ꯁꯥꯔꯤ ꯏꯄꯥꯅꯒ ꯇꯥꯔꯗꯤ ꯀꯔꯤ ꯀꯝꯐ꯭ꯌꯨꯇꯔ ꯂꯥꯎ ꯏꯝꯐꯥ ꯍꯥꯏꯒꯅꯤ
ꯆꯤꯡ ꯂꯧ ꯂꯧ ꯎꯍꯟꯒꯅꯤꯀꯣ
ꯎꯝ ꯅꯍꯥꯟꯁꯨ ꯍꯥꯏꯕꯅꯦ ꯁꯣꯏꯕꯨꯝ ꯍꯤꯡꯅꯤꯡꯕ꯭ꯔꯥ ꯍꯥꯏꯕꯅꯦ
ꯑꯦ ꯑꯥ ꯍꯦ-ꯍꯦ
ꯑꯗꯨ ꯂꯩꯅꯤꯡꯕ꯭ꯔꯥ ꯍꯥꯏꯕꯅꯦ
ꯎꯝ ꯈꯣꯡꯒꯥꯡꯗ ꯑꯁꯦ ꯕꯨꯍꯨꯅꯦꯝ ꯑꯈꯣꯏꯗꯣ
ꯎꯝ
ꯕꯨꯒꯨꯅꯦꯝ ꯑꯩꯈꯣꯏ-ꯑꯩꯈꯣꯏ ꯑꯗꯨꯝ ꯈꯪꯅꯕꯅꯦ
ꯑꯦ ꯍꯣꯏꯅꯦ ꯑꯗꯨꯗꯤ ꯑꯣꯏ ꯋꯥꯏ ꯑꯗꯨꯝ ꯏꯃꯨꯡ ꯑꯣꯏꯒꯅꯤꯗ
ꯎꯝ ꯕꯨꯍꯨꯅꯦꯝ ꯑꯩꯈꯣꯏ ꯎꯝ ꯑꯗꯨꯝ ꯑꯩꯈꯣꯏ ꯑꯩꯈꯣꯏ ꯂꯣꯡꯒꯥ ꯑꯣꯏꯔꯤꯅꯦꯕ
ꯑꯦ ꯑꯃꯗꯤ ꯁꯥꯔꯤ ꯑꯣꯜꯂꯒ ꯂꯩꯈ꯭ꯔꯦ ꯍꯥ
ꯎ ꯑꯃ ꯁꯥꯔꯤ ꯑꯣꯟꯒ꯭ꯔꯦ ꯑꯣ ꯀꯔꯤꯒꯤ ꯌꯨꯝ ꯃꯥꯏ ꯄꯈꯪ ꯂꯩꯇꯕꯖꯥꯠꯅ
ꯈꯪꯗꯦꯅꯦ ꯑꯗꯣ ꯃꯥꯈꯨꯏ ꯑꯗꯨ ꯗꯤꯂꯤꯕꯤꯈꯣꯏꯖꯦ ꯃꯣꯏ ꯂꯦꯡꯒꯥꯔꯣ
ꯎꯝ-ꯎꯝ ꯅꯠꯇꯦ ꯗꯤꯅꯤꯕꯤ ꯈꯣꯏꯅ ꯑꯉꯥꯡꯅꯦ
ꯃꯣꯏ ꯗꯨꯝ ꯇꯤꯟꯅꯕꯒꯤꯒꯣ ꯃꯥꯟꯈ꯭ꯔꯕ
ꯍꯣꯏ-ꯍꯣꯏ ꯎꯝ ꯗꯤꯅꯤꯕꯤ ꯈꯣꯏꯗꯤ ꯑꯉꯥꯡꯅꯦ ꯑꯗꯣ ꯍꯧꯖꯤꯛ ꯑꯃꯗꯨꯅ ꯑꯍꯥ ꯅꯦꯝꯅꯦ ꯃꯅꯥ ꯃꯥꯗꯤ ꯀ꯭ꯔꯤ ꯍꯥꯏꯁꯤꯔ ꯑꯉꯥꯡꯒꯁꯨ ꯇꯤꯟꯅꯕ ꯑꯗꯨ ꯑꯣꯏꯕꯤꯌꯦꯀꯣ ꯅꯣꯏꯕ ꯍꯥꯌ ꯑꯩ ꯈꯣꯡ ꯈꯥꯡꯉꯤ ꯃꯤ ꯍꯥꯟꯅ ꯌꯥꯝ ꯈꯪꯅꯕꯅꯦ ꯍꯧꯖꯤꯛꯇꯤ ꯇꯤꯝ ꯈꯔ ꯀꯥꯎꯔꯦ ꯑꯗꯨ ꯑꯉꯥꯡꯁꯤꯡꯗꯤ ꯄꯥꯈꯪꯗꯦ ꯑꯩꯅ
ꯍꯣꯏ
ꯑꯥ ꯑꯍꯟꯁꯤꯡ ꯈꯔ ꯈꯪꯅꯦ ꯑꯗꯨꯒꯤ ꯅꯣꯏ ꯂꯦꯟꯒꯗꯣ ꯑꯗꯨꯝ ꯑꯩ ꯄꯤꯂꯦꯟ ꯂꯩꯔꯝꯃꯦꯕ ꯑꯥꯏꯂꯦꯟ ꯂꯩꯔꯝꯃꯦꯕ
ꯑꯦ ꯍꯥꯟꯂꯍꯨꯁꯨ ꯑꯥꯏꯂꯦꯟꯗ ꯌꯨꯝ ꯂꯩꯔꯝꯃꯦꯅꯦ ꯑꯗꯨ ꯍꯧꯖꯤꯛꯇꯤ ꯂꯩꯇ꯭ꯔꯦ ꯑꯩꯈꯣꯏꯁꯨ ꯑꯥꯏꯂꯦꯟꯗ ꯌꯨꯝ ꯂꯩꯔꯝꯃꯦꯕ
ꯑꯦ ꯀꯗꯥꯏ ꯋꯥꯏꯗꯥꯔꯥ
ꯑꯈꯪꯗꯦ ꯑꯩꯁꯨ ꯑꯉꯥꯡ ꯑꯣꯏꯕꯅꯦ ꯑꯩꯗꯤ ꯆꯠꯇ꯭ꯔꯤꯉꯩꯗ ꯌꯣꯟꯈ꯭ꯔꯦ
ꯑꯣ
ꯐꯖꯅ ꯑꯩ ꯆꯠ ꯇꯤꯉꯩꯗ ꯀꯗꯥꯥꯏ ꯃꯥꯄꯥꯔꯤꯗꯤ ꯈꯪꯗꯤ ꯑꯗꯨꯝ ꯆꯨꯠ ꯍꯧꯤꯕꯨꯨꯗꯤ ꯂꯩꯅꯕ ꯃꯥꯜꯂꯦ ꯑꯗꯨꯝ
ꯑ ꯑꯗꯨꯒ ꯑꯩꯈꯣꯏ ꯑꯗꯨꯗ ꯂꯩꯕ ꯃꯇꯝꯗ ꯑꯩꯒ ꯑꯩꯒ ꯇꯤꯟꯅꯕ ꯏꯔꯣ ꯅꯨꯕꯤ ꯑꯃ ꯂꯩꯅꯦ ꯅꯣꯏ ꯈꯨꯟꯒꯤ ꯁꯥꯔꯤ ꯑꯃ ꯃꯃꯤꯡꯁꯨ ꯀꯥꯎꯈ꯭ꯔꯦ ꯕꯦꯜꯇꯟꯒꯤ ꯆꯗꯣ
ꯒꯦ
ꯇꯟ ꯦꯜꯇꯟ ꯑꯦꯟꯒꯤ ꯃꯅꯦꯟ ꯑꯗꯨꯒ ꯃꯅꯤ
ꯑꯥ ꯃꯃꯤꯡꯗꯣ ꯑ ꯍꯣꯏ ꯍꯣꯏ ꯍꯣꯏ ꯃꯥꯗꯤ ꯑꯥꯏꯂꯦꯟꯗ ꯑꯉꯥꯡ ꯍꯥꯟꯅ ꯌꯥꯝ ꯌꯣꯛꯂꯝꯕꯅꯤꯅꯦ
ꯍꯣꯏ ꯃ ꯑꯉꯥꯡ ꯌꯣꯛ ꯄꯥꯎꯣꯏꯅ ꯁ꯭ꯀꯨ ꯀꯥꯕ ꯀꯣ ꯑꯗꯨꯗꯤ ꯑꯩꯉꯣꯟꯗ ꯂꯥꯛꯅꯕ ꯅꯪꯒꯤ ꯅꯔꯨꯝ ꯅꯨꯄꯤꯅꯤ ꯅꯔꯨꯝ ꯅꯨꯄꯤꯅꯤ ꯃꯤꯅ ꯑꯗꯨꯝ ꯂꯥꯛꯅꯕ ꯣꯏ ꯌ ꯅꯛꯅꯩꯕ ꯃꯣꯏꯅ ꯑꯩꯈꯣꯏꯒꯤ ꯃꯃꯥꯡ ꯗ ꯂꯩꯌꯦꯕ ꯑꯩꯈꯣꯏꯅ ꯃꯣꯏꯒꯤ ꯃꯅꯤꯡꯗ ꯂꯩꯕꯅꯦꯕ ꯑꯗꯨꯀꯣ ꯑꯗꯨꯒꯤ ꯑꯗꯨꯝ ꯆꯥꯛ ꯆꯥꯃꯤꯟꯅꯩꯌꯦ ꯃꯔꯛ ꯃꯔꯛ ꯂꯦꯛꯁꯨ ꯂꯦꯛꯃꯤꯟꯅꯩꯦ ꯑꯗꯨꯃꯥꯏꯅ ꯇꯧꯋꯦꯕ
ꯅꯣꯏꯅꯚꯔꯗ ꯂꯩ ꯂꯩꯕ꯭ꯔꯥ
ꯑꯣ ꯑꯩꯈꯣꯏ ꯃꯣꯏꯒꯤ ꯌꯨꯝ ꯃꯅꯤꯡꯗꯣ ꯑꯩꯈꯣꯏ ꯌꯨꯝꯅꯦ ꯑꯩꯈꯣꯏꯒꯤ ꯏꯄꯨꯈꯣꯏ ꯌꯨꯝꯅꯦꯕ ꯏꯣ ꯏꯄꯨꯈꯣꯏ ꯌꯨꯝ ꯑꯣꯏꯕꯅꯤꯅ ꯑꯗꯨꯝ ꯏꯄꯨꯈꯣꯏ ꯌꯨꯝꯗ ꯑꯩꯅ ꯌꯨꯝ ꯁꯪꯕ ꯑꯣꯏꯅ ꯑꯗꯨꯝ ꯀꯣꯂꯦꯖ ꯀꯨꯝꯕ ꯀꯥꯔꯒ ꯂꯩꯕ ꯏꯟꯅꯖꯁ ꯍꯥꯏ ꯁꯝꯅ ꯍꯥꯏ ꯑꯦꯟ ꯑꯥꯔ ꯗꯤ ꯑꯦꯁ ꯆꯠꯂꯒ ꯂꯑꯦ ꯑꯦꯟ ꯑꯥꯔ ꯗꯤ ꯑꯦꯁ ꯑꯍꯥꯟꯕ ꯊꯣꯛꯄꯗꯣ ꯁꯤꯒꯔꯥ ꯋꯥ ꯆꯔꯒ ꯂꯝꯕꯤ ꯅꯨꯡꯒꯤ ꯊꯨꯜꯥꯁ
ꯑꯗꯨ ꯃꯇꯝꯗ ꯑꯗꯨꯝ ꯑꯦꯟ ꯑꯥꯔꯖꯦ ꯁꯤꯡꯒꯔꯥꯒ ꯆꯥꯕꯤꯕ ꯃꯥꯜꯂꯦ ꯍꯧꯖꯤꯛꯀꯥꯟꯗꯤ ꯑꯦ
ꯎꯝ ꯆꯥꯕꯅꯤꯅꯦ
ꯑꯩꯒꯤ ꯏꯕꯥꯁꯦ ꯃꯕꯨꯛ ꯐꯩꯍꯦꯛ ꯀꯦꯟꯗꯛꯑꯦ ꯒꯨꯟ ꯅꯥꯏꯀ ꯊꯥꯕꯤꯌꯦ ꯑꯩꯉꯣꯟꯗ
ꯎꯝ ꯏꯁꯄꯩ ꯑꯩꯈꯣꯏꯁꯨ ꯑꯗꯨꯒꯨꯝꯕ ꯂꯥꯏꯕꯛ ꯑꯣꯏꯖꯅꯤꯡꯉꯦ ꯃꯕꯥꯁꯦ ꯐꯔ ꯍꯥꯏ ꯒꯨꯗ ꯅꯥꯏꯀ ꯊꯥꯕꯤꯔꯏꯕ ꯑꯩꯈꯣꯏꯗꯤ ꯊꯥꯕꯤꯅꯤꯡꯉꯥꯏ ꯂꯩꯇꯕꯒꯤ ꯏꯃꯥꯅꯤ ꯀ ꯆꯤꯛꯗꯤ ꯆꯤꯛꯄ ꯃꯤꯅ ꯊꯥꯟꯕ ꯆꯠꯀꯅꯤ ꯍꯥꯏꯁꯨ ꯍꯥꯏꯅꯔꯣꯏ ꯑꯃ ꯍꯦꯛ ꯆꯤꯛꯑꯗꯤ ꯑꯃ ꯊꯥꯟꯕ ꯆꯠꯀ ꯆꯤꯛꯇ꯭ꯔꯤꯐꯥꯎꯕ ꯊꯥꯅꯗꯕꯤꯅꯦ ꯑꯁꯤꯗꯗꯤ ꯀꯥꯡ ꯌꯥꯝ ꯂꯩꯌꯦ
ꯑꯥ ꯃꯤ ꯄ ꯅꯂꯥ ꯁꯦꯡꯗ ꯕꯤ ꯃꯟꯕꯤꯒꯔꯅꯤ
ꯑꯩꯈꯣꯏꯁꯦ ꯂꯧꯕꯣꯛ ꯃꯄꯥꯁꯨ ꯑꯣꯏꯕꯅꯦꯕ ꯑꯩꯈꯣꯏ ꯂꯥꯛꯏꯕꯁꯤ ꯑꯗꯨꯒꯤ
ꯑꯝ
ꯅꯤꯒꯤ ꯄꯔꯦ ꯊꯥ ꯍꯥꯎ ꯍꯥꯎꯧꯕꯁꯦ ꯌꯥꯝ ꯍꯥꯎꯕꯅꯦ ꯀ
ꯑ ꯆꯥꯎꯑꯣ ꯆꯥꯎꯑꯣ ꯍꯥꯎ ꯍꯥꯎ ꯅ ꯅꯆꯦ ꯅꯆꯦ ꯑꯍꯟꯗꯤ ꯂꯥꯛꯈ꯭ꯔꯕ꯭ꯔꯣ ꯅꯣꯏ ꯅꯆꯦ ꯅꯆꯦ ꯆꯥꯎꯕꯤꯗꯣ
ꯂꯥꯛꯈ꯭ꯔꯦ ꯂꯥꯛꯈ꯭ꯔꯦ ꯃꯥꯅꯁꯨ ꯑꯆꯥꯄꯣꯠ ꯈꯔ ꯄꯨꯔꯛꯑꯦ
ꯅꯣꯏ ꯄꯥꯇꯤꯁꯦ ꯑꯩꯅ ꯁꯨꯝ ꯎꯕ ꯀꯥꯟꯗ ꯆꯥꯛ ꯄꯥꯛ ꯆꯥꯗꯕꯤ ꯆꯆꯥꯄꯥꯛꯈꯛ ꯆꯥꯒꯗꯧ ꯃꯥꯦ
ꯄꯥꯛ ꯄꯥꯛ ꯆꯥꯗꯣꯏꯗ ꯉꯁꯤꯗꯤ ꯌꯦꯡꯉꯣ ꯏꯕꯥꯅꯤ ꯁꯦꯝꯕ ꯅꯨꯃꯤꯠꯇ ꯃꯥꯁꯨ ꯑꯆꯥꯄꯣꯠ ꯄꯨꯔꯛꯄ ꯁꯥꯕꯅꯦ ꯁꯦꯝꯗꯕ ꯅꯨꯃꯤꯠ ꯀꯔꯤꯁꯨ ꯆꯥꯗꯕ ꯅꯨꯃꯤꯠꯇꯤ ꯀꯔꯤꯁꯨꯁꯨ ꯄꯨꯔꯛꯎꯔꯣꯏ
ꯈꯔ ꯈꯔ ꯄꯨꯔꯛꯑꯣ ꯌꯣ ꯃꯥꯗꯤ ꯍꯇꯦꯟ
ꯍꯣꯏ ꯄꯨꯗꯤ ꯄꯨꯕꯅꯦ ꯃꯥꯗꯣ ꯅꯍꯥꯟꯋꯥꯏꯗꯤ ꯑꯗꯨꯗ ꯍꯟꯗꯛ ꯀꯥꯏꯗꯤ ꯈꯪꯗꯦ ꯈꯔꯗꯤ ꯃꯥ ꯁꯨꯇꯤ ꯂꯩꯌꯦꯕ ꯁꯨꯇꯤ ꯂꯩꯔꯒ ꯑꯃꯨꯛꯀ ꯄꯨꯕꯗꯤ ꯍꯧꯈ꯭ꯔꯦ ꯑꯃꯨꯛꯀ
ꯎꯝ ꯃ ꯃꯥꯗꯣ ꯁꯥꯕ ꯍꯥꯏꯩꯕꯅꯦꯕ ꯀꯟ ꯐ꯭ꯔꯦꯁꯇꯁꯨ ꯃꯥꯅ ꯃꯥꯅ ꯄꯨꯔꯤꯒꯨꯝꯕ ꯇꯥꯛꯄ ꯐꯖꯅ ꯁꯤꯠꯄꯅꯦꯕ
ꯎꯝ ꯍꯥꯏꯗꯤ ꯍꯩꯖꯕꯅꯤꯗ ꯈꯔ ꯈꯔ ꯇꯟꯕꯒꯤ ꯋꯥꯅꯦ
ꯑꯩꯈꯣꯏ ꯂꯩꯀꯥꯏꯗꯤꯀꯣ ꯂꯥꯡꯕꯁꯦ ꯍꯨꯏꯅ ꯃꯔꯣꯜ ꯑꯃ ꯑꯉꯥꯡ ꯃꯔꯣꯜ ꯑꯃ ꯍꯧꯖꯤꯛ ꯑꯩꯅ ꯀꯣꯜ ꯇꯧꯕꯁꯦ ꯍꯣꯔꯦꯟ ꯉꯍꯥꯛ ꯂꯩꯔꯗꯤ ꯃꯤ ꯂꯥꯡꯕ ꯍꯧꯔꯅꯦꯕ ꯍꯧꯖꯤꯛꯀꯤ ꯇꯨꯏꯁꯟ ꯆꯠꯄꯥꯒꯤ ꯄꯥꯛ ꯂꯥꯡꯗꯦꯕ ꯑꯗꯨꯒꯤ ꯑꯩꯅ ꯉꯜꯂꯤꯉꯩꯗ ꯇꯧꯒꯦ ꯇꯧꯕ
ꯍꯧꯖꯤꯛꯇꯤ ꯃꯤ ꯂꯩꯇ꯭ꯔꯕꯅꯤꯅ ꯂꯥꯛ ꯑꯔꯤ ꯍꯥꯔꯕꯤꯁ ꯑꯍꯤꯡ ꯌꯥꯎꯔꯅ ꯏꯕꯥꯅ ꯂꯥꯡꯕ ꯇꯨꯝꯕ ꯀꯥꯟꯗꯁꯨ ꯉꯥꯡꯕ ꯂ ꯍꯤꯟꯗꯤꯗ
ꯎꯝ ꯅꯃꯅꯤ ꯋꯥꯔꯜ ꯀꯞ ꯌꯦꯡꯗꯦ
ꯑꯗꯥꯏꯗꯒꯤ ꯀꯔꯤ ꯋꯥꯔꯜ ꯀꯞꯔꯗ ꯏꯕꯥꯅꯤꯅꯕꯨ